ꯀꯔꯤꯗꯧꯔꯤꯒꯦ
ꯀ꯭ꯔꯤꯇꯧ ꯀꯅꯤꯑ ꯀꯔꯤꯕꯨ ꯇꯧꯔꯝꯗꯒꯦ ꯍꯤꯞꯄꯒ ꯂꯩꯌꯦ
ꯇꯨꯝꯃꯤꯕ
ꯍꯣꯢ ꯇꯨꯝꯃꯤꯌꯦ ꯋꯥꯔꯦ
ꯆꯥꯛꯅ ꯀꯔꯝ ꯀꯥꯟꯗ ꯊꯣꯡꯗꯨꯕ ꯎꯝ ꯆꯥꯛꯅ ꯀꯔꯝ ꯀꯥꯟꯗ ꯊꯣꯡꯗꯣꯏꯅꯣ
ꯆꯥꯔꯔꯣꯏ ꯏꯊꯟꯇꯕꯨ ꯆꯥꯔꯣꯏ ꯅꯪ ꯐꯥꯗꯣꯛ ꯆꯥꯗꯕꯕꯨ ꯁꯤꯔꯣꯏꯒꯦ ꯑꯝꯇ ꯇꯧꯔꯣꯏ
ꯆꯔꯥ ꯍꯦꯟꯗꯣꯛ ꯑꯒꯦ ꯈꯜꯂꯦ
ꯎꯝ ꯎ ꯍꯣꯔꯦꯟ ꯃꯦꯒꯤ ꯑꯃ ꯍꯧꯔ ꯆꯥꯔꯒꯦ ꯑꯗꯨꯒ ꯌꯥꯔꯦ
ꯈꯣꯢꯗꯤ ꯆꯥꯛ ꯑꯃꯨꯛ ꯊꯣꯡꯗꯣꯏꯅꯤ
ꯊꯣꯡꯕꯤꯌꯣ ꯊꯣꯡꯕꯤꯌꯣ ꯑꯩꯅ ꯊꯣꯡꯅꯅꯕ ꯁꯤꯗ ꯆꯠꯁꯦ ꯍꯥꯏꯗꯤ ꯅꯪ ꯌꯥꯕ꯭ꯔꯣ
ꯑꯗꯨꯅꯦ ꯑꯗꯨꯗ ꯂꯥꯛꯑꯝꯕꯅ ꯐꯥ ꯆꯥꯛ
ꯄꯥꯗ꯭ꯔꯗꯤ ꯑꯦ
ꯑꯗꯨꯅ ꯑꯃꯅ ꯐꯕꯖꯥꯠꯅꯤ
ꯃꯣꯏ ꯉꯁꯥꯏ ꯒꯥꯔꯤ ꯑꯃ ꯑꯩꯈꯣꯏꯗꯩ ꯈꯔ ꯍꯥꯟꯅ ꯆꯠꯈꯤꯕꯗꯣ
ꯎꯝ
ꯃꯣꯏꯗꯣ ꯃꯣꯏꯗꯣ ꯆꯠꯄ ꯅꯠꯇꯦꯑꯦ ꯃꯣꯏꯗꯣ ꯃꯃꯥꯟꯅꯕ ꯑꯃ ꯂꯥꯛꯑꯦꯅ ꯆꯠꯂꯨꯕꯅꯦ ꯑꯦ ꯀꯩꯅꯣꯗꯨꯒꯤ ꯗ꯭ꯔꯥꯏꯚꯔꯗꯨꯒꯤ
ꯑꯗꯣ ꯃꯁꯨ ꯇꯣꯡꯉꯦ
ꯇꯣꯡꯉꯦ ꯑꯗꯨꯕꯨꯗꯤ ꯑꯗꯣ
ꯃꯣꯏꯅ ꯑꯃꯨꯛ ꯑꯦ ꯀꯩꯅꯣ
ꯍꯥꯥ
ꯏꯜꯂꯤ
ꯀꯔꯤꯌꯥ ꯍꯂꯣ ꯇꯥꯕ꯭ꯔꯣ
ꯇꯥꯕ꯭ꯔꯣ
ꯇꯥꯏꯌꯦ ꯇꯥꯏꯌꯦ ꯅꯪ ꯍꯥꯏꯗꯣ ꯀꯩꯅꯣ ꯑꯝꯇꯒ ꯍꯥꯏꯔꯛꯑꯣ
ꯋꯥꯇꯔ ꯂꯤꯂꯤ ꯁꯥꯠꯄꯝꯗ ꯆꯠꯄ ꯃꯥꯜꯂꯦ ꯍꯥꯏꯕ
ꯋꯥꯇꯔ ꯂꯤꯂꯤ ꯁꯥꯐꯝꯖꯤꯅ ꯀꯗꯥꯏꯗ
ꯇꯥꯕ꯭ꯔꯥꯒ
ꯇꯥꯏꯌꯦ ꯇꯥꯏꯌꯦ
ꯎꯝ ꯋꯥꯇꯔ ꯂꯤ ꯂꯤ ꯁꯥꯠꯄꯝꯗꯤ ꯆꯠꯄ ꯃꯥꯂꯦ ꯍꯥꯏꯕ
ꯑꯝ ꯉꯁꯥꯏ ꯑꯩꯈꯣꯏꯅ ꯆꯪꯕꯗ ꯂꯩꯍꯧꯕꯗꯣ
ꯎꯝ ꯑꯩ ꯊꯥꯒꯠꯂꯛꯏꯗꯣ ꯎꯗ꯭ꯔꯣ ꯊꯥꯒꯠꯍꯧꯕꯅꯦ ꯌꯦꯡꯉꯣ ꯆꯤꯉꯥ ꯀꯥꯟꯗ
ꯑꯩ
ꯉꯁꯥꯏ ꯇꯣꯡꯅꯤꯡꯉꯦ ꯍꯥꯏꯕꯗꯣ ꯇꯣꯡꯅꯤꯡꯉꯦ ꯍꯥꯏꯕꯗꯨꯅ ꯊꯥꯒꯠꯍꯧꯕꯅꯦꯕ
ꯑꯣ
ꯑꯩ ꯂꯝꯕꯤꯗ ꯆꯠꯂꯤ
ꯑꯩꯖꯦ ꯑꯩꯈꯣꯏ ꯃꯥꯅ ꯐꯣꯟꯗꯤ ꯇꯧꯔꯛꯑꯦ ꯑꯣꯛꯄꯁꯦ ꯌꯥꯔꯔꯣꯏ ꯅꯪ ꯉꯁꯤ ꯂꯣꯏꯔꯒ ꯑꯣꯛꯑꯒꯦ
ꯁꯤ ꯂꯣꯏꯔꯒ ꯑꯣꯛꯑꯣ
ꯎꯝ ꯎꯝꯗꯤ ꯎꯝ ꯅꯠꯇꯗꯤ ꯌꯥꯔꯔꯣꯏ
ꯀꯩꯗꯧꯋꯦ ꯍꯥꯏꯕ ꯉꯁꯥꯏꯗꯣ ꯑꯩ ꯅꯉꯣꯟꯗ ꯀꯌꯥ ꯄꯤꯔꯛꯑꯣ ꯍꯥꯏꯕ
ꯆꯥꯝꯃ ꯄꯤꯔꯛꯑꯣ
ꯑꯣꯀꯦ ꯑꯗꯨꯒ ꯀꯩꯅꯣ ꯑꯇꯩꯗꯨꯁꯨ ꯀꯃꯥꯏꯅ ꯍꯥꯏꯗꯣꯏꯅꯣ ꯃꯁꯥ ꯃꯁꯥꯗ ꯑꯣꯏꯅ ꯍꯥꯏꯕꯅꯕꯨꯗꯤ ꯐꯩꯌꯦ
ꯀꯩꯅꯣꯕ ꯀꯩꯅꯣꯕ ꯀꯩꯅꯣꯕ
ꯗꯤ ꯌꯥꯔꯣꯏ
ꯌꯥꯔꯣ ꯑꯗꯣ ꯀꯩꯅꯣꯒꯤꯗꯤ ꯄꯤꯔꯛꯑꯦ ꯍꯥꯏꯌꯦꯦ ꯒꯤꯇꯥꯔ ꯈꯪꯕꯗꯨꯒꯤꯗꯤ ꯒꯤꯇꯥꯔ ꯈꯪꯕꯗꯨꯒꯤ ꯍꯨꯝ ꯍꯨꯝ ꯑꯃꯗꯨꯗꯤ ꯑꯃꯗꯣ ꯃꯥ ꯑꯗꯨꯝ ꯃꯥ ꯃꯁꯥꯅ ꯍꯥꯏꯖꯔꯛꯑꯅꯤ
ꯑꯗꯨꯗꯤ ꯃꯥ ꯃꯁꯥ ꯍꯥꯏꯖꯔꯅꯤꯅ
ꯃꯥ ꯃꯁꯥꯅ ꯉꯁꯥꯏ ꯃꯥꯗꯣ ꯑꯃꯗꯨꯅ ꯍꯧꯖꯤꯛ ꯍꯧꯖꯤꯛ ꯃꯤꯗꯨꯅ ꯊꯤꯜꯂꯛꯑꯦ ꯍꯥꯏꯕꯅꯦꯕ
ꯎꯝ
ꯑꯗꯨꯅ ꯊꯤꯜꯂꯛꯄꯅꯤꯅ ꯑꯥ ꯃꯣꯏ ꯑꯗꯨꯝ ꯍꯥꯏꯅꯔꯛꯒ ꯄꯤꯔꯛꯑꯕꯖꯥꯠꯅꯤ ꯑꯗꯨꯗꯒꯤ ꯑꯩꯅ ꯀꯩꯅꯣꯗꯨꯒꯤ ꯉꯁꯥꯏꯒꯤ ꯑꯩꯅ ꯀꯛꯄꯗꯨꯒꯤ ꯄꯤꯕꯗꯣ
ꯑꯍꯥ ꯑꯍꯥ ꯎꯝ
ꯑꯗꯨꯁꯨ ꯌꯥꯔꯦꯍꯦ ꯍꯥꯏꯔꯒ ꯑꯃꯨꯛ ꯍꯟꯗꯣꯔꯛꯑꯦ
ꯎꯝ ꯄꯤꯔꯛꯏꯕ ꯑꯃꯨꯛ
ꯑ ꯑꯗꯣ ꯑꯃ ꯗ꯭ꯔꯥꯏꯚꯔꯗꯨꯒꯤꯗꯤ ꯑꯈꯣꯏ ꯅꯪ ꯄꯨꯊꯣꯛꯀꯦ ꯍꯥꯏꯔꯃꯤꯅ ꯍꯥꯏꯔꯔꯣꯏꯩꯅ ꯇꯟꯂꯦ
ꯍꯥꯏꯔꯣꯅꯨꯗ ꯑꯗꯨꯗꯤ
ꯅꯠꯇꯔ꯭ꯥ ꯑꯗ ꯍꯥꯏꯕ꯭ꯔꯗꯨꯗ ꯑꯩ ꯇꯟ ꯎꯝ
ꯑꯩ ꯍꯥꯏꯗ꯭ꯔꯦꯕ ꯑꯗꯨꯅ ꯑꯗꯣ ꯃꯣꯏꯒꯤ ꯀꯛꯑꯒ ꯄꯤꯌꯔ ꯄꯤꯌꯔꯗꯨꯒꯤꯗꯤ ꯄꯤꯍꯜꯂꯛꯇꯣꯏꯅꯤ ꯍꯨꯝ ꯍꯨꯝ
ꯎꯝ ꯄꯤꯌꯔ ꯄꯤꯌꯔ ꯗꯨꯒꯤꯗꯤ ꯂꯧ
ꯌꯥ ꯑꯃꯗꯤ ꯄꯤꯔꯛꯑꯦ ꯑꯩꯅ ꯑꯃꯗꯤ ꯃꯥꯏ ꯅꯨꯄꯤꯗ ꯍꯥꯏꯕ ꯑꯗꯨꯏꯒꯤ ꯄꯤꯔꯛꯑꯦ ꯑꯃꯗꯤ ꯑꯃꯗꯤ ꯑꯥ ꯑꯥ ꯑꯃꯗꯤ ꯀꯩꯅꯣꯗ ꯍꯥꯏꯗꯦꯕ ꯑꯃꯗꯨꯅ ꯃꯥ ꯅꯨꯄꯥꯗꯗ ꯍꯥꯏꯗꯣꯏꯅꯦ ꯃꯥ ꯍꯣꯔꯦꯟ ꯑꯩꯉꯣꯟꯗ ꯉꯁꯥꯏ ꯒꯥꯔꯤ ꯃꯅꯨꯡꯗ ꯑꯩ ꯍꯣꯔꯦꯟ ꯌꯧꯔꯒ ꯀꯞꯄꯛ ꯀꯦꯗꯤ ꯍꯥꯏꯕꯅꯤ ꯃꯥꯁꯨ ꯃꯣꯏꯒꯤ ꯀꯩꯅꯣꯗꯩ ꯏꯆꯦꯗꯩ ꯑꯃꯨꯛ ꯒꯥꯔꯤ ꯂꯧꯔꯒ ꯑꯃꯨꯛ ꯊꯤꯟꯕ ꯑꯃꯨꯛ ꯆꯠꯈꯤꯕꯅꯦ ꯑꯗꯨꯗꯨꯅ
ꯎꯝ ꯑꯗꯨ ꯑꯗꯨ ꯅꯠꯇ꯭ꯔꯗꯤ ꯌꯥꯔꯣꯏꯗꯕ ꯃꯤꯁꯨ ꯑꯥ ꯃꯤꯁꯨ ꯑꯥ ꯆꯠꯄꯅꯤ
ꯍꯥꯥ
ꯑꯌꯤꯡꯕ ꯆꯥꯅꯤꯡ ꯃꯟꯗꯗ ꯑꯏꯤꯡꯕ ꯂꯩꯕ ꯆꯠꯂꯤ
ꯆꯥꯎ ꯑꯥ ꯑꯩꯗꯤ ꯏꯁꯤꯡ ꯊꯛꯆꯤꯜꯂꯦ ꯇꯥꯏꯑꯦ ꯆꯥꯎ ꯍꯥꯏꯕ
ꯎꯝ ꯑꯣ ꯐꯣꯇꯣ ꯊꯥꯔꯛꯄꯒꯤ ꯇ꯭ꯔꯣ ꯐꯣꯇꯣ ꯊꯥꯔꯛꯄꯒꯤ ꯇ꯭ꯔꯨꯡ ꯇ꯭ꯔꯨꯡ ꯇ꯭ꯔꯨꯡ ꯃꯌꯥꯝꯁꯤꯅ
ꯑꯁ ꯈꯣꯏ ꯃꯥ ꯁꯤꯁꯨ ꯇꯧꯁꯤꯜ ꯂꯛꯑꯦ ꯍꯦ
ꯉꯥꯛ ꯇꯪ ꯉꯥꯏꯈꯣ ꯌꯣ
ꯑꯩꯅ ꯁꯣꯝꯗ ꯄꯨꯡꯗ ꯐꯥꯕ ꯉꯥꯏꯔꯦ ꯃꯥꯅ ꯇꯧꯁꯜꯂꯛꯄ ꯁꯤꯅ
ꯅꯪ ꯄꯩꯁꯥ ꯄꯨꯔꯛꯄ꯭ꯔꯥ ꯍꯥꯏꯁꯦ ꯉꯁꯥꯏ ꯄꯩꯁꯥ ꯗꯨꯗꯤ ꯀꯗꯥꯏ ꯏꯕꯣꯛꯁꯤ ꯆꯦꯔꯪꯗ ꯍꯥꯞꯄꯤꯔꯛꯑꯣ
ꯅꯪ ꯄꯣꯠꯇꯣ ꯂꯩꯕ ꯂꯣꯏꯗ꯭ꯔꯤꯕꯣ ꯄꯣꯠꯇꯣ ꯂꯩꯕꯂꯣꯏꯗ꯭ꯔꯤꯕ ꯍꯥꯏꯕ ꯄꯣꯠꯇꯣ ꯂꯩꯕ ꯂꯣꯏꯗ꯭ꯔꯤꯕ ꯍꯥꯏꯕ ꯀꯔꯤ ꯌꯥꯝ ꯂꯩ ꯑꯁ
ꯕꯥ ꯀꯩ ꯂꯨꯄꯥ ꯆꯥꯝꯃꯗꯒꯤ ꯍꯦꯟꯕ ꯌꯥꯔꯣꯏ ꯁꯪꯒꯣꯝ ꯑꯅꯤ ꯂꯣꯏꯔꯦ ꯂꯣꯏꯔꯦ ꯁꯤ ꯑꯐꯝꯕ ꯆꯥꯔꯒ ꯑꯩ ꯅꯥꯔꯅꯤ
ꯑꯩ ꯑꯁꯤ ꯌꯥꯝ ꯇꯧꯔꯛꯑꯦ ꯉꯣ
ꯌꯥꯝ ꯇꯧꯔꯛꯑꯦ
ꯎꯝ
ꯀꯩꯒꯤꯅꯣ ꯅꯪ ꯌꯧꯔꯦ ꯍꯥꯏꯗ꯭ꯔꯤꯕꯥ
ꯍꯥꯏꯗ꯭ꯔꯤꯌꯦ ꯃꯥ ꯑꯩꯅ ꯑ ꯃꯥ ꯇꯧꯗꯕ ꯑꯗꯣ ꯃꯥꯅ ꯇꯧꯔꯛꯄ ꯑꯩꯅ ꯉꯁꯥꯏ ꯇꯧꯗꯦꯕ ꯉ ꯍꯥꯏꯔꯦ ꯍꯤꯞꯄ ꯐꯣꯟ ꯌꯦꯡ ꯂꯩꯕ
ꯆꯧꯉꯥꯒ ꯉꯥꯛꯇ ꯉꯥꯏꯔꯣ ꯑꯗꯨꯒꯥꯟꯗ ꯇꯥꯖꯔꯅꯤ ꯉꯍꯥꯟꯒꯩꯗꯤ ꯖꯦꯖꯠ ꯆꯠꯄꯅꯦ ꯉꯁꯤꯗꯤ
ꯉꯥꯏꯕꯩꯅꯦ ꯉꯥꯏꯕꯒꯤꯀꯣꯥ ꯉꯥꯏ ꯉꯥꯏꯔꯗꯤ ꯇꯧ
ꯅꯍꯥꯟꯗꯤ
ꯑꯁ ꯐꯣꯇꯣ ꯃꯌꯥꯝꯖꯤꯗꯤ ꯖꯨ ꯉꯁꯥꯏ ꯆꯠꯂꯨꯕꯒꯤ ꯊꯥꯖꯤꯜꯂꯛꯏ ꯃꯌꯥꯝꯖꯤ ꯌꯦꯡꯉꯨꯅꯦ
ꯑꯩ ꯐꯨꯜ ꯑꯣꯏꯔꯦ ꯍꯥꯏꯕ
ꯍꯥ
ꯐꯨꯜ ꯑꯣꯏꯔꯦ
ꯑꯩꯖꯨ ꯐꯨꯜ ꯑꯣꯏꯔꯦ ꯏꯕꯦꯝꯃ ꯉꯁꯥꯏꯗꯩ ꯀꯛꯏꯅꯦ ꯉꯁꯥꯏꯗꯩ ꯐꯣꯟ ꯄꯥꯏꯕ ꯅꯠꯇꯦ ꯑꯩ ꯏꯁꯇꯣꯔꯦꯖꯇꯣ ꯆꯤꯟꯕꯒꯤ ꯀꯩꯅꯣ ꯁꯤꯖꯤꯟꯅꯕ ꯌꯥꯔꯔꯣꯏꯅ ꯑꯩꯁꯨ ꯇꯞꯄꯛꯑꯅꯤꯅ ꯍꯥꯏꯕꯗꯒꯤ ꯐꯣꯟꯁꯦ ꯀꯛꯏꯅꯦ ꯉꯁꯥꯏ ꯗꯒꯤ ꯑꯗꯨꯁꯨ ꯋꯥꯆꯦꯞꯁꯤ ꯆꯪꯉ ꯆꯪꯉ ꯀꯛꯂꯤꯅꯦ
ꯀꯛꯊꯠꯂꯣ
ꯀꯛꯊꯠꯂꯨ ꯑꯩꯒꯤꯁꯨ ꯈꯔ ꯀꯛꯇ꯭ꯔꯗꯤ ꯌꯥꯔꯔꯣꯏ
ꯉꯁꯥꯏꯒꯤ ꯊꯝꯕꯥꯜ ꯚꯤꯗꯤꯑꯣꯗꯣ ꯑꯗꯨꯗꯣ ꯊꯝꯒꯦ ꯇꯧꯕꯅꯦ
ꯊꯝꯃꯣ
ꯊꯝꯒꯦ
ꯑꯗꯨꯝ ꯀꯩꯅꯣꯗ ꯊꯥꯔꯛꯄ ꯃꯌꯥꯝꯗꯨꯗꯒꯤ ꯂꯧꯊꯣꯛꯑꯀꯥꯟꯗ ꯊꯝꯃꯣ
ꯊꯝꯗꯣꯏꯅꯦ
ꯃꯇꯦꯛ ꯃꯇꯦꯛ ꯃꯇꯦꯛ ꯃꯇꯦꯛ ꯚꯤꯗꯤꯑꯣ ꯁꯦꯝꯃꯀꯥꯟꯗ ꯊꯝꯕꯁꯨ ꯌꯥꯅꯤꯌꯦ
ꯌꯥꯅꯤ ꯑꯩꯈꯣꯏꯅ ꯆꯠꯄꯒꯤ ꯒꯥꯔꯤ ꯑꯗꯨ ꯍꯥꯏꯒꯦ ꯑꯦ ꯑꯩꯈꯣꯏ ꯀꯩꯅꯣꯒꯤꯁꯨ ꯁꯦꯝꯗ꯭ꯔꯤꯕꯅꯦ
ꯎꯝ
ꯑꯩꯈꯣꯏ ꯒ꯭ꯔꯨꯞꯇꯒ ꯊꯥꯒꯠꯄꯗꯣ
ꯎꯝ
ꯍꯣꯏ ꯅꯍꯥꯟꯒꯤ ꯂꯣꯏꯕꯒꯤ ꯑꯃ ꯑꯥꯏꯗꯤ ꯄꯥꯏ ꯅꯝꯕꯩꯗꯣ
ꯎꯝ ꯎꯝ
ꯑꯗꯨꯁꯨ ꯎꯝ ꯑꯥꯏꯗꯤ ꯄꯥꯏꯔ ꯅꯝꯕꯗꯨꯁꯨ ꯑꯥꯏꯖꯤ ꯑꯥꯏ ꯖꯤꯗ ꯊꯥꯒꯠꯆꯦ ꯍꯥꯏ ꯅꯠꯇ꯭ꯔꯣ ꯑꯩꯈꯣꯏ ꯑꯩꯈꯣꯏ ꯄꯨꯟꯅ
ꯃꯥꯅꯦ ꯀꯩꯅꯣ ꯊꯥꯒꯠꯂꯛꯑꯣ ꯌꯣ
ꯑꯃ ꯅꯍꯥꯟꯁꯨ ꯗꯨꯡꯅ ꯑꯩꯈꯣꯏꯒꯤ ꯃꯤꯡ ꯐꯨꯜꯗ ꯍꯥꯞꯄꯒꯤ ꯑꯃ ꯃꯃꯤꯡ
ꯎꯝ ꯍꯥꯏꯔꯛꯑꯣ ꯌꯥꯔꯦ
ꯃꯤꯡꯗꯣ ꯐꯨꯜꯗ ꯍꯥꯞꯄꯒꯤ ꯍꯪꯉꯛꯑꯝꯃꯅꯦꯕ ꯃꯤꯡꯖꯦ ꯐꯨꯜꯒ ꯄꯨꯟꯅ ꯍꯥꯞꯁꯤꯔꯥ ꯑꯩꯅ ꯍꯥꯞꯁꯦ ꯃꯤꯡ ꯃꯤꯡꯕꯨꯗꯤ ꯂꯣꯏꯝ ꯄꯤꯈꯠꯈꯤꯕꯅꯤ
ꯎꯝ ꯃꯤꯡ ꯐꯨꯜ ꯍꯥꯞꯄꯑꯗꯤ ꯑꯗꯨꯝ ꯍꯥꯞꯇꯣꯔꯥꯕ
ꯑꯃꯁꯥꯏꯅ ꯕꯥꯏ ꯇꯧꯕꯩꯗꯣ
ꯑꯣ ꯑꯣ ꯑꯣ ꯑꯗꯨꯗ ꯏꯁꯣꯛ ꯏꯊꯣꯛꯇꯣꯏꯕ
ꯑ ꯑꯗꯨꯗꯨꯅ ꯅꯥꯀꯟꯗ ꯑꯃ ꯐꯤꯂꯝ ꯂꯣꯏꯕꯒꯤ ꯑꯃ ꯃꯤ ꯌꯥꯎꯕ ꯃꯤ ꯌꯥꯎꯕꯃꯈꯩ ꯃꯃꯤꯡ ꯊꯣꯛꯍꯟꯗ꯭ꯔꯣ
ꯎꯝ
ꯑꯗꯨꯒꯤ ꯇꯥꯏꯞꯇ ꯊꯣꯛꯍꯟꯗꯣꯏꯅꯦꯕ ꯑꯩꯅ ꯃ ꯑꯁ ꯔꯤꯜꯁ ꯇꯣ ꯃꯤꯒꯤ ꯇꯧꯅꯩꯗꯨꯗꯤ ꯁꯥꯏꯅꯤꯡ ꯑꯣꯐ ꯀꯥꯏꯅ ꯍꯥꯏꯅꯔꯒ ꯕꯥꯏ ꯍꯥꯏ ꯇꯧꯅꯕ ꯌꯥꯎꯗꯣ ꯁꯥꯏꯅꯤꯡ ꯑꯣꯐ ꯍꯥꯏ ꯅꯠꯇ꯭ꯔꯥꯒꯁꯨ ꯑꯗꯨꯝ ꯑꯦꯛꯇꯤꯡꯗ ꯕꯥꯏꯀ ꯈꯤꯇꯪ ꯇꯧꯔꯀꯥꯟ ꯇꯧꯅꯕ ꯌꯥꯎꯔꯤꯗꯨꯗꯤ
ꯎꯝ ꯊꯥꯖꯦꯌꯣ ꯊ ꯊꯑꯣꯌꯣ
ꯑꯩ ꯊꯥꯖꯦ ꯍꯥꯏꯒ꯭ꯔꯕꯅꯦ ꯑꯗꯨꯒꯤ ꯃꯤꯡ ꯄꯤꯈꯠꯈꯤ ꯅꯍꯥꯟ ꯅꯨꯄꯤ ꯌꯥꯎꯕ ꯃꯈꯩꯒꯤ ꯃꯤꯡ ꯂꯣꯏꯅ ꯄꯤꯒꯤꯕꯅꯦ
ꯃꯥꯏꯖꯦ ꯐꯨꯜ ꯑꯣꯏꯔꯝꯃꯅꯤ
ꯑꯝꯃ ꯀꯩꯅꯣꯗꯨꯁꯨ ꯍꯪꯆꯤꯠ ꯂꯥꯛꯀꯅꯤ ꯍꯥꯏ
ꯑꯗꯨꯅ ꯍꯣ ꯍꯣꯢ
ꯑꯩ ꯍꯌꯦꯡ ꯂꯥꯛ ꯍꯌꯦꯡ ꯂꯥꯛꯀꯗ꯭ꯔꯥ ꯍꯪꯕꯅꯦ ꯍꯌꯦꯡ ꯂꯥꯛꯑꯔꯣꯏ ꯍꯪꯆꯤꯠ ꯂꯥꯛꯀꯅꯤꯌꯦꯅ ꯍꯣꯏ ꯍꯣꯏ ꯂꯥꯛꯑꯣ ꯂꯥꯛꯑꯣ ꯍꯥꯏ
ꯍꯌꯦꯡꯗꯤ ꯁꯨꯇꯤ ꯑꯣꯏꯔꯕꯅꯤꯅ
ꯈꯣꯡꯖꯦ ꯅꯥꯏ ꯍꯥꯏꯕ ꯈꯨꯅꯤꯡ ꯑꯋꯥꯡꯕꯤ ꯇꯣꯡꯕꯒꯤ ꯑꯃ ꯈꯣꯡ ꯈꯣꯡꯅꯥꯎꯕꯤꯁꯦ
ꯎꯝ ꯅꯪ ꯒꯤꯗꯤ ꯀꯩꯅꯣ ꯑꯣꯏꯕꯩꯅꯦ ꯎꯨꯞꯁꯟꯕꯤ ꯑꯣꯏꯕꯩꯅꯦ
ꯀꯨꯞꯁꯟꯒꯤ ꯑꯣꯏꯕꯀꯣ ꯅꯥꯏꯌꯦꯕ
ꯎꯝ
ꯑꯗꯣ ꯑꯃ ꯑꯍꯤꯡ ꯂꯦꯛꯄꯩꯗꯣ
ꯎꯝ
ꯑꯗꯨꯗꯣ ꯀꯝ ꯗꯧꯁꯦꯕ
ꯑꯗꯨꯗꯣ ꯑꯩ ꯈꯔ ꯂꯩꯔꯒ ꯍꯥꯏꯔꯛꯀꯦ ꯍꯧꯖꯤꯛ ꯃꯣꯏ ꯆꯠꯂꯅꯤ ꯍꯥꯏꯕ꯭ꯔꯣ
ꯃꯣꯏ ꯍꯟꯗꯛ ꯊꯥ ꯆꯠꯁꯦ ꯃꯊꯪ ꯊꯥꯗꯤ ꯃꯣꯏ ꯑꯦꯛꯖꯥꯝ ꯂꯩꯗꯅ ꯍꯟꯗꯛ ꯍꯧꯖꯤꯛ ꯁꯝꯃꯔ ꯚꯦꯀꯦꯁꯟ ꯃꯅꯨꯡꯗ ꯆꯠꯍꯧꯕꯅ ꯐꯩ
ꯍꯟꯗꯛ ꯊꯥ ꯍꯥꯏꯖꯦ ꯑꯗꯨꯝ ꯈꯔꯗꯤ ꯋꯥꯠꯂꯤꯗꯅ
ꯑꯥ
ꯈꯔꯗꯤ ꯋꯥꯠꯂꯤꯗꯅ
ꯍꯣꯏ ꯍꯣꯏ ꯈꯔꯗꯤ ꯋꯥꯠꯂꯤ ꯗꯨꯕꯨꯗꯤ
ꯆꯠꯂꯖꯨꯅꯦ ꯍꯥꯏꯗꯤ ꯊꯥꯡꯖ ꯅꯨꯃꯤꯠ ꯗ ꯆꯠꯂꯀꯥꯟꯗ ꯅꯣꯡꯃꯥꯏꯖꯤꯡꯒꯤ ꯑꯌꯨꯛꯇꯒꯨꯝꯕ
ꯑꯗꯨ ꯍꯥꯏꯅꯩꯌꯦ ꯑꯗꯨ ꯑꯗꯨꯅꯦꯕ ꯍꯥꯏꯅꯩꯁꯦ ꯃꯣꯏꯁꯨ ꯅꯨꯡꯃꯥꯏꯖꯤꯡꯗꯕꯩ ꯋꯥꯅꯦꯕ
ꯑꯗꯨꯅꯤ ꯑꯗꯣ ꯈꯔ ꯇꯪꯈꯥꯏꯒ ꯍꯦꯟꯗꯣꯔꯛꯑꯀꯥꯟꯗ ꯆꯠꯁꯦ ꯍꯧꯖꯤꯛꯇꯤ ꯈꯔ ꯇꯣꯏꯔꯤ ꯕꯅꯤꯅꯅꯦ ꯌꯥꯔꯛꯑꯣꯏꯕ
ꯑꯗꯣ ꯅꯪ ꯊꯕꯛ ꯇꯣ ꯇꯧꯔꯝ ꯑꯃꯃꯣ ꯑꯩ ꯉꯥꯏꯍꯥꯛ ꯂꯩꯔ ꯑꯃꯨꯛ ꯇꯧꯔꯛꯀꯦ ꯑꯗꯨꯒ ꯑꯃꯨꯛ ꯌꯥꯕ꯭ꯔꯣ
ꯍꯣ ꯍꯣ ꯍꯣꯏ ꯑꯩ ꯆꯥꯛ ꯊꯣꯡꯗꯣꯛꯎꯒꯤꯒꯦ ꯇꯧꯔꯛꯑꯒꯦ ꯑꯩ
ꯑꯗꯨꯒ ꯅꯪ ꯉꯥꯛꯇꯪ ꯃꯇꯝꯗꯣ ꯉꯥꯛꯇꯪ ꯍꯥꯡ ꯍꯥꯡꯅꯕꯒꯤꯗꯣ ꯅꯪ ꯉꯥꯛꯇꯪ ꯌꯥꯏꯅ
ꯌꯥꯏ ꯌꯥꯏ ꯌꯥ
ꯊꯝꯃꯣ ꯊꯝꯃꯣ
ꯊꯃꯣ ꯊꯃꯣ ꯎꯝ
ꯍꯣꯏ ꯊꯝꯃꯣ